ꯑꯣ ꯍꯜꯂꯣ ꯍꯜꯂꯣ ꯇꯥꯔꯕꯣ
ꯇꯥꯔꯦ ꯇꯥꯔꯦ ꯅꯪ ꯇꯥꯔꯕꯣ
ꯑꯣꯏ ꯑ ꯉꯥꯡꯕꯁꯤ ꯇꯥꯕ꯭ꯔꯣ
ꯇꯌꯦ
ꯑ ꯀꯩꯁꯨ ꯇꯧꯗ ꯁꯨꯝ ꯐꯝꯃꯒꯩꯔꯝꯕꯅꯦ ꯐꯝꯃꯒ ꯂꯩꯔꯝꯃꯅꯤ ꯀꯩꯁꯨ ꯊꯣꯏꯗꯣꯛꯄ ꯇꯧꯗꯦ ꯅꯪꯗꯤ
ꯑꯩꯁꯨ ꯀꯔꯤꯁꯨ ꯇꯧꯗꯦ ꯁꯨꯝ ꯂꯩꯔꯝꯃꯤ ꯆꯥꯛ ꯀꯇꯤ ꯆꯥꯔꯔꯕꯣ
ꯆꯦ ꯆꯥꯛ ꯆꯥꯗ꯭ꯔꯤꯌꯦ ꯊꯣꯡꯕ ꯉꯥꯏꯍꯥꯛ ꯑꯣꯏꯕꯗ ꯉꯥꯏꯔꯤ ꯋꯥ ꯋꯥꯠꯂꯤꯅ ꯆꯥꯗꯧꯕ
ꯅꯪꯗꯤ ꯆꯥꯔꯕ꯭ꯔꯣ
ꯀꯩꯖꯥꯡ ꯊꯣꯡꯉꯤꯅꯣ ꯆꯥꯗꯔꯤ
ꯑꯥ ꯏꯟꯖꯥꯡꯕꯨꯗꯤ ꯀꯩꯅꯣ ꯇꯧꯋꯦ ꯑꯩꯗꯣ ꯀꯩꯅꯣ ꯇꯧꯕ ꯔꯦꯟꯇ ꯂꯩꯌꯦꯕ ꯑꯗꯨꯒꯤ ꯌꯨꯝꯗ ꯂꯥꯛꯄ ꯌꯦꯟ ꯅꯨꯡ ꯀꯩꯀꯥ ꯆꯥꯗ ꯀꯨꯏꯔꯦꯕ ꯑꯩꯈꯣꯏ ꯑꯩꯒ ꯃꯃꯥꯆꯧꯕꯤꯒ ꯃꯃꯥꯆꯧꯕꯤꯅ ꯑꯃ ꯂꯩꯌꯦꯕꯀꯣ ꯑꯩꯈꯣꯏꯕꯨ ꯄꯨꯒꯤ ꯃꯌꯥꯝꯕꯀꯤ ꯃꯆꯥꯅꯨꯄꯤ ꯑꯗꯨ ꯃꯥꯒ ꯂꯩꯕ ꯔꯦꯟꯇ ꯎꯔꯤꯄꯣꯛꯇ ꯑꯗꯨꯗ ꯃꯥꯖꯦ ꯌꯦꯟꯖꯦ ꯆꯥꯗꯕ ꯑꯗꯩꯗꯤ ꯉꯥꯁꯨ ꯆꯥꯗꯕ ꯐꯖꯅ ꯅꯨꯡꯉꯥꯏꯅ ꯑꯗꯩ ꯆꯥꯗꯕꯁꯤꯅ ꯁꯥ ꯉꯥ ꯆꯗ ꯆꯥꯗꯕꯁꯤꯅ ꯆꯥꯗꯕꯁꯤꯅ ꯑ ꯁꯨꯛ ꯀꯨꯏꯕꯁꯤꯕꯨ ꯆꯥꯗꯕ ꯑꯗꯨꯒꯤ ꯉꯁꯤ ꯂꯥꯛꯄꯗꯨꯗ ꯑꯩꯈꯣꯏ ꯕꯥꯅ ꯆꯥꯗꯕ ꯀꯨꯏꯔꯦ ꯏꯕꯦꯝꯃ ꯆꯥꯔꯖꯦ ꯅ ꯉꯥꯅꯨ ꯊꯣꯡꯗꯣꯏ ꯇꯧꯔꯤꯌꯦ ꯀꯥꯍꯦꯟꯅ ꯀꯥꯍꯦꯟꯅ ꯀꯩꯅꯣ ꯆꯥꯎꯕꯕꯨꯗꯤ ꯅꯥꯠ ꯇꯦꯗꯥ ꯈꯔ ꯑꯗꯨꯝ ꯝꯆꯥꯅꯦꯕ ꯑꯗ ꯆꯥꯏ ꯎꯗꯥ ꯀꯨꯏꯔꯗꯤ ꯀꯥꯏꯗꯒꯤ ꯀꯩꯅꯣꯝ ꯑꯣꯏꯔꯁꯨ ꯀꯟꯅ ꯀꯩꯅꯣ ꯇꯧꯏ ꯑꯗꯨꯅ ꯀꯩ ꯍꯥꯏꯅꯤ ꯍꯣ ꯍꯣ ꯍꯣꯏ ꯀꯨꯏꯔꯦꯗ ꯆꯥꯗꯕ ꯑꯍꯥꯎ ꯑꯊꯨꯝꯒ ꯅꯪꯗꯤ ꯍꯧꯖꯤꯛꯀꯥꯟꯗꯤ ꯀꯃꯥꯏ ꯀꯃꯥꯏ ꯂꯩꯔꯤꯒꯦ ꯎꯝ
ꯑꯩꯈꯣꯏꯖꯨ ꯑꯗꯨꯝ ꯄꯪꯂꯩ ꯂꯩꯔꯤ ꯑꯍꯥꯎꯕ ꯆꯥ ꯆꯥꯗꯨꯅ ꯅꯣꯏꯕꯗ ꯌꯥꯗ꯭ꯔꯦ
ꯅꯣꯏ ꯄꯥꯜꯂꯒ ꯍꯧꯖꯤꯛꯁꯦ ꯈꯪꯕ꯭ꯔꯥ ꯑꯥ ꯀꯩ ꯁꯥ ꯁꯥꯕ ꯍꯦꯟꯒꯠꯂꯛꯄꯒꯤ ꯆꯥꯕꯨꯗꯤ ꯑꯗꯨꯝ ꯆꯥꯛ ꯑꯣꯏꯅ ꯊꯥꯑꯣꯏꯀꯤ ꯆꯥꯕ ꯌꯥꯗ꯭ꯔꯁꯨ ꯑꯇꯣꯞꯄ ꯑꯆꯥꯄꯣꯠ ꯀꯩꯀꯥ ꯖꯪꯐꯨꯠ ꯀꯩꯀꯥꯗꯤ ꯆꯥꯕ ꯌꯥꯏꯌꯦꯕ ꯑꯗꯨ ꯆꯥꯕ ꯂꯣꯏꯔꯒ ꯀꯗꯥꯏꯗꯒꯤ ꯄꯪꯇꯨꯝ ꯗ ꯅꯨꯡꯊꯤꯟꯁꯤꯟꯕ ꯇꯨꯝꯁꯤꯟꯕꯁꯤꯗ ꯇꯨꯝꯁꯤꯟꯕꯁꯤꯗ ꯁꯥꯒ ꯁꯥꯕꯒ ꯐꯦꯟ ꯊꯥꯔ ꯊꯥꯔꯒ ꯇꯨꯝꯕꯁꯤꯅ ꯇꯨꯝꯕꯁꯤꯅ ꯑꯗꯨꯝ ꯇꯨꯝꯃꯟꯕꯒꯤ ꯈꯪꯕ꯭ꯔꯥ ꯊꯥꯏꯅ ꯑꯃ ꯄꯨꯛꯀꯁꯦ ꯑꯃ ꯃꯊꯣꯟ ꯃꯊꯣꯟ ꯊꯣꯜꯂꯒ ꯂꯦꯕꯤꯅ ꯍꯨꯏ ꯑꯃ ꯂꯩꯔꯝꯕꯗꯨ ꯈꯪꯕ꯭ꯔꯥ
ꯎꯝ
ꯑꯗꯨꯒꯤ ꯇꯥꯏꯞꯇ ꯁꯥꯎꯟꯗꯧꯅꯅꯦ ꯄꯨꯛꯁꯤ ꯈꯪꯕ꯭ꯔ ꯁꯨꯃꯥꯏ ꯄꯥꯏꯔꯒ ꯍꯥꯏꯕ ꯌꯥꯔꯦ ꯍꯥꯏꯕ
ꯍꯣꯏ ꯖꯪꯐꯨꯠꯁꯦ ꯌꯥꯝꯅ ꯆꯥꯕ ꯐꯠꯇꯃꯤꯅꯦ
ꯑꯁ ꯑꯗꯨ ꯆꯥꯕ ꯐꯠꯇꯕ ꯍꯥꯏꯔꯒ ꯑꯥ ꯆꯥꯛ ꯐꯖ ꯅꯨꯡꯉꯥꯏꯅ ꯏꯟꯁꯥꯡ ꯅꯥꯄꯤ ꯀꯩꯀꯥ ꯆꯥꯗꯕꯒꯤꯅꯦ ꯍꯟꯗꯛꯁꯦ ꯑꯩꯖꯦ ꯀꯩꯅꯣ ꯇꯧꯋꯦꯕ ꯑ ꯁꯝꯖꯤ ꯌꯥꯝ ꯀꯦꯟꯕ ꯈꯪꯕ꯭ꯔꯥ
ꯑꯝ
ꯀꯦꯟꯕꯖꯤꯗ ꯋꯥꯏꯔ ꯆꯍꯨꯝ ꯍꯦꯛꯀꯦ ꯈꯜꯂꯛꯑꯕꯅꯦ ꯍꯥꯏꯖꯦ ꯑꯩꯖꯦ ꯑꯗꯩ ꯑꯩꯖꯦ ꯀꯃꯥꯏ ꯇꯧꯗꯣꯏꯅꯣꯗ ꯈꯜꯂꯀꯥꯟꯗ ꯑꯃ ꯑꯁꯄꯥ ꯁꯦꯂꯨꯟ ꯑꯃ ꯂꯩꯕꯗꯣ ꯁꯝꯒꯤ
ꯑꯥ
ꯑꯗ ꯆꯠꯂꯦ ꯆꯠꯂꯒ ꯌꯦꯡꯕꯖꯤꯗ ꯈꯪꯕ꯭ꯔꯥ ꯀꯗꯥꯏꯗꯒꯤ ꯃꯣꯏꯅ ꯄꯩꯁꯥ ꯈꯨꯠꯆꯨꯞ ꯑꯃꯅꯦꯗ ꯂꯣꯏ ꯀꯣꯠꯀꯩ ꯂꯧꯍꯧꯔꯦ ꯀꯩꯅꯦ ꯑꯥ ꯀꯩ ꯔꯤꯕ ꯃꯣꯏ ꯍꯥꯏꯕꯗꯨꯕꯣ ꯑꯥ ꯁꯝꯖꯤ ꯀꯩꯅꯣ ꯇꯧꯔꯦ ꯍꯣꯏ ꯈꯔꯕꯨꯗꯤ ꯐꯠꯇ꯭ꯔꯦꯕꯀꯣ ꯃꯣꯏꯅ ꯀ꯭ꯔꯣꯁꯀꯣꯛꯀꯤ ꯇꯥꯏꯞꯇ ꯀꯔꯤ ꯍꯥꯏꯗꯣꯏꯅꯣ ꯈꯨꯠꯂꯥꯏꯁꯤ ꯀꯔꯤ ꯍꯥꯏꯗꯣꯏꯅꯣ ꯈꯪꯗꯦ ꯃꯣꯏ ꯑꯃ ꯄꯥꯔꯒ ꯌꯦꯡꯉꯦꯕ ꯈꯪꯕ꯭ꯔꯥ ꯑꯗꯨ ꯌꯦꯡꯕꯖꯤꯗ
ꯁꯨꯃꯥꯏꯅ ꯇꯧꯕꯅꯦꯕ ꯑꯥ ꯃꯈꯣꯡ ꯃꯈꯣꯡꯁꯦ ꯁꯨꯝ ꯌꯦꯡꯁꯤꯜꯂ ꯀꯥꯟꯁꯤꯗ ꯇꯠꯂꯤ ꯇꯠꯂꯤ ꯏꯒ ꯀꯪꯂꯤ ꯀꯪꯂꯤ ꯇꯧꯔꯒ ꯅꯥꯏꯅ ꯆꯥꯔꯒꯅꯦ ꯝꯕ ꯑꯗ ꯃꯣꯏꯁꯤ ꯃꯣꯏ ꯍꯥꯏꯅꯦ ꯑ ꯅꯪꯒꯤꯁꯤꯗꯤ ꯁꯤꯗꯤ ꯄꯨꯟꯁꯤꯟ ꯇꯧꯔꯦ ꯀꯩꯅꯣꯒ ꯍꯥꯏꯕꯁꯦ ꯏꯁꯥꯥꯁꯦ ꯄꯥꯈꯠꯄ ꯂꯧꯁꯤꯜꯂꯛꯑꯦꯕ ꯈꯪꯕ꯭ꯔꯥ ꯑꯗꯩꯗꯤ ꯃꯣꯏꯅ ꯁꯨꯝ ꯌꯦꯡꯒ ꯑ ꯅꯪ ꯁꯤꯁꯤꯗꯤ ꯌꯥꯔꯔꯣꯏ ꯑꯗꯨꯅ ꯏꯁꯀꯥꯔꯐ ꯀꯩꯀꯥꯁꯦ ꯂꯣꯏꯅ ꯐꯨꯟꯁꯤꯜꯂꯦ ꯄꯨꯗꯧꯔꯦꯁꯤ ꯀꯩꯅꯣ ꯇꯧꯔꯦ ꯑ ꯄꯣꯛꯀ ꯍꯧꯔꯦ ꯑꯗꯨꯅ ꯀꯔꯤ ꯅꯪꯒꯤ ꯏꯁꯀꯥꯔꯞꯁꯦ ꯈꯪꯕ꯭ꯔꯥ ꯀ꯭ꯂꯤꯟꯖꯤꯡ ꯑꯝꯇ ꯇꯧꯁꯦ ꯁꯤꯅꯦꯕ ꯑꯗꯣ ꯇꯧꯔꯗꯤ ꯑꯍꯥꯟꯕ ꯑ ꯃꯔꯛꯇꯅꯦ ꯌꯥꯔꯣꯏ ꯗꯕꯜ ꯀꯤꯇꯤꯡ ꯇꯧꯁꯦ ꯁꯤꯅꯦꯕ ꯂꯣꯏꯔꯒ ꯀꯔꯤꯕ ꯗꯤꯞ ꯅꯔꯤꯁꯃꯦꯟ ꯍꯥꯏꯕ꯭ꯔꯥ ꯀꯩꯅꯣꯝ ꯍꯥꯏꯅꯤ ꯃꯣꯏꯒꯤ ꯑꯗꯨꯗꯣ ꯑꯃꯨꯛ ꯇꯧꯁꯤꯗꯦꯅ ꯍꯥꯏꯔꯦ ꯈꯪꯕ꯭ꯔꯥ
ꯑꯗꯨ
ꯑꯗꯩ ꯑꯩ ꯑꯗꯩ ꯁꯨꯃ ꯍꯥꯏꯌꯦ ꯃꯣꯏꯅ ꯑꯃꯨꯛ ꯄꯩꯁꯥꯗꯣ ꯌꯥꯝ ꯂꯩꯇ꯭ꯔꯕꯗꯤ ꯑꯅꯤꯔꯛ ꯇꯧꯗ꯭ꯔꯁꯨ ꯌꯥꯏꯗ ꯍꯥꯏꯌꯦ ꯑꯗꯨꯗꯗꯤ ꯀꯅꯥꯅ ꯈꯪꯅꯤ ꯑꯩꯗꯤ ꯑꯁꯇꯥꯡꯕꯕꯁꯤꯗ ꯐꯅꯤꯡꯕ ꯀꯧꯕꯅꯤꯅ ꯑꯣ ꯑꯗꯨꯗꯤ ꯑꯅꯤꯃꯛ ꯇꯧꯔꯁꯦ ꯑꯗꯨꯒ ꯀꯩꯅꯣꯁꯨ ꯗꯤꯞ ꯀ꯭ꯂꯤꯟꯁꯤꯡꯗꯨꯁꯨ ꯇꯧꯊꯣꯛꯑꯁꯦ ꯅꯍꯥꯟ ꯇꯧꯔꯦ ꯑꯅꯒꯗꯤ ꯆꯞ ꯃꯥꯟꯅꯔꯕ ꯍꯥꯏꯗꯤ ꯃꯤ ꯑꯃꯗ ꯌꯦꯡꯕꯒꯤ ꯃꯤ ꯃꯤꯒꯤ ꯃꯈꯥ ꯄꯣꯟꯅ ꯃꯥ ꯀꯩ ꯍꯥꯏꯥꯏꯅꯤ
ꯃꯤ ꯃꯤꯒꯤ ꯁꯤꯅ ꯃꯤ ꯑꯃꯒꯤ ꯁꯤꯅ ꯁꯨꯃꯥꯏꯅ ꯌꯥꯗꯕꯅꯦ ꯃꯤ ꯑꯃꯅ ꯌꯥꯗꯕꯅꯦ ꯁꯤꯗꯤ ꯃꯥꯏ ꯃꯥꯥꯏ ꯒꯤ ꯇ꯭ꯔꯤꯠꯃꯦꯟꯁꯦ ꯃꯥꯟꯅꯅꯕ ꯊꯣꯛꯇꯦꯗꯅ ꯑꯩꯣꯏꯗꯤ ꯆꯞ ꯃꯥꯟꯅ ꯇ꯭ꯔꯤꯠꯃꯦꯟꯁꯦ ꯆꯞ ꯃꯥꯟꯅꯕ ꯐꯋꯡ ꯇꯧꯖꯔꯝꯃꯦ ꯅꯦ ꯁꯤꯅꯦꯕ ꯑꯗꯨꯒ ꯇꯞ ꯇꯥꯔꯒꯁꯨ ꯊꯥꯖꯣꯛꯑꯗ ꯈꯨꯐꯧꯔꯦ ꯑꯍꯥꯝꯕ ꯀꯩꯅꯣꯒꯤ ꯑꯍꯥꯝꯕ ꯁꯦꯡꯗꯣꯛꯄꯒꯤꯗꯣ ꯂꯨꯄꯥ ꯂꯤꯁꯤꯡ ꯑꯃꯒ ꯆꯥꯝꯃꯉꯥ ꯅꯠꯇꯦ ꯂꯤꯁꯤꯡ ꯑꯅꯤꯒ ꯆꯥꯝꯃꯉꯥ ꯂꯤꯁꯤꯡ ꯑꯅꯤꯒ ꯆꯥꯝꯃꯉꯥ ꯂꯧꯔꯤ ꯑꯗꯨꯒ ꯑꯅꯤꯁꯨꯕ ꯗꯕꯜ ꯑꯣꯏꯕꯗꯨꯅ ꯆꯥꯝꯃꯉꯥꯈꯛ ꯂꯩꯌꯦ ꯑꯗꯨꯒ ꯑꯃꯨꯛ ꯀꯩꯅꯣ ꯑꯗꯨꯅ ꯑ ꯗꯤꯞ ꯅꯔꯤꯁ ꯃꯤꯡꯗꯨꯅ ꯂꯤꯁꯤꯡ ꯑꯃ ꯆꯥꯝꯃꯉꯥ ꯍꯥꯏꯕ꯭ꯔꯥ ꯀꯩꯅꯣ ꯑꯗꯨꯃꯥꯏꯅ ꯂꯧꯔꯤ ꯑꯩꯗꯤ ꯑꯗꯨ ꯇꯧꯔꯕꯅꯤꯅ ꯑ ꯌꯦꯡꯕ ꯈꯣꯠꯄꯗꯨ ꯂꯣꯏꯔꯦ ꯄꯨꯡ ꯃꯉꯥ ꯇꯔꯨꯛꯅꯦꯀꯣ ꯆꯪꯈꯤꯁꯦ ꯑꯗꯨ ꯇꯧꯕꯗꯨ ꯆꯠꯁꯨ
ꯎꯝ
ꯑꯗꯨ ꯂꯣꯏꯔꯦꯅ ꯈꯪꯉꯗꯤ ꯍꯥꯏꯗꯤ
ꯁꯟꯁꯦ ꯀꯩꯒꯤ ꯁꯝꯄꯨ ꯅꯣꯡꯄꯨ ꯑꯗꯩꯗꯤ ꯃꯣꯏꯅ ꯈ ꯈꯛꯇ ꯇꯧꯔꯅ ꯄꯤꯕꯤꯕ ꯐꯤꯔꯒ ꯁꯨꯃꯥꯏꯅ ꯂꯧꯔꯕꯅꯤꯅ ꯁꯤ ꯐꯥꯅꯕ ꯈꯣꯠꯅꯕ ꯁꯤꯔꯝ ꯀꯩꯀꯥꯁꯤ ꯈꯔꯅ ꯄꯤꯔꯛꯀꯗ꯭ꯔꯅ ꯈꯟꯕꯅꯦ ꯑꯗꯨꯒ ꯅꯣꯏ ꯍꯝ ꯀꯩꯀꯥꯗꯨ ꯂꯧꯗꯣꯏꯔꯥ ꯂꯩꯇꯕ꯭ꯔꯥ ꯁꯤꯅꯦ ꯑꯗ ꯑꯩꯅꯗꯤ ꯂꯩꯇꯦ ꯈꯣꯠꯇꯦꯅ ꯍꯥꯏꯔꯕ ꯑꯗꯨꯗꯩ ꯃꯣꯏꯁꯨ ꯄꯤꯊꯠꯂꯦ ꯑꯃ ꯍꯥꯏꯗꯤ
ꯑꯗꯨꯕꯨꯗꯤ ꯀꯥꯏꯗꯒꯤ ꯄꯩꯁꯥ ꯇꯥꯛꯞ ꯇꯥꯏ ꯈꯣꯠꯍꯧꯔꯦ ꯈꯪꯕ꯭ꯔꯥ
ꯑꯗꯣ ꯉꯁꯤ ꯄꯦꯈꯥꯗ ꯀꯃꯥꯏꯅ ꯇꯧꯔꯝꯒꯦ ꯁꯦ ꯔꯆꯒꯦ ꯑꯗ ꯆꯒꯅꯗ ꯀꯔꯤꯝ ꯍꯪꯗꯣꯏꯔꯤꯅꯣ ꯔꯦꯟꯇꯥ
ꯍꯌꯦꯡ ꯀꯩꯅꯣ ꯂꯩꯔꯤꯌꯦ ꯀ ꯀ꯭ꯂꯥꯁ ꯑꯃ ꯂꯩꯔꯤꯌꯦ꯭ꯔ ꯍꯥꯏꯗꯤ ꯑꯦꯛꯖꯥꯝ
ꯣ ꯆꯥꯡ ꯑꯃ ꯂꯩꯔꯤꯀ ꯄꯣꯠꯁꯝꯁꯦ ꯑꯅꯤ ꯋꯥꯠꯂꯤꯕ ꯑꯗꯁꯨ ꯂꯨꯋꯥ ꯀꯥ ꯅ ꯍꯧꯖꯤꯛ ꯀꯣꯆꯤꯡꯦꯝꯁꯅꯣ
ꯀꯩꯅꯣꯗ ꯑꯗꯨꯝ ꯆꯠꯂꯕ ꯍꯜꯗ ꯑꯌꯨꯛꯇ ꯆꯠꯂꯦ
ꯑꯣ ꯄꯨꯡ ꯇꯥꯔꯦꯌꯦꯦ ꯈꯣꯡꯅ ꯆꯠꯂꯦ ꯍꯥꯏꯗꯥꯏꯅꯦ
ꯈꯣꯡꯅ ꯆꯠꯂꯦ ꯑꯌꯨꯛꯁꯦ ꯄꯨꯡ ꯍꯧꯕꯕꯨꯗꯤ ꯄꯨꯡ ꯇꯔꯨꯛꯀ ꯀꯨꯟ ꯑꯗꯨꯋꯥꯏ ꯍꯧꯕꯅꯦꯕ ꯑꯗꯣ ꯀꯨꯟꯃꯉꯥ ꯀꯨꯟꯊ꯭ꯔꯥ ꯑꯗꯨꯋꯥꯏꯗ ꯍꯋꯦ ꯆꯠꯄꯕꯨꯗꯤ ꯀꯩꯅꯣ ꯇꯧꯋꯦꯗ ꯄꯨꯡ ꯇꯔꯨꯛꯀ ꯃꯤꯅꯤꯠ ꯇꯔꯥ ꯇꯔꯥ ꯍꯟꯗꯣꯏ ꯑꯗꯨꯋꯥꯏꯒꯤ ꯆꯠꯂꯦ ꯑꯗꯨꯝ ꯅꯪꯅꯕ ꯆꯠꯂꯦ ꯅꯣꯡ ꯐꯥꯗꯣꯛ ꯈꯀ ꯃꯤꯅꯤꯠ ꯑꯃꯅꯤ ꯆꯣꯟꯊꯕ ꯍꯦꯟꯅꯕ ꯑꯗꯨꯕꯨꯗꯤ ꯑꯗꯨꯝ ꯌꯥꯎꯋꯦꯕ
ꯂꯣꯏꯕꯕꯨꯗꯤ ꯀꯩꯅꯣꯗ ꯂꯣꯏ ꯑ ꯅꯤꯄꯥꯟꯒ ꯌꯥꯡꯈꯩꯗ ꯂꯣꯏꯕꯅꯦ ꯑꯗꯨꯝ ꯃꯥꯄꯜ ꯇꯥꯏꯌꯦꯗ ꯋꯦꯅꯦꯁꯗꯦ ꯋꯦꯅꯦꯁꯗꯦ ꯅꯨꯃꯤ ꯑꯩꯗꯤ ꯀꯩꯅꯣ ꯇꯧꯋꯦ ꯎꯝ ꯀꯔꯤ ꯀꯔꯤꯕꯥ
ꯎꯝ ꯅꯨꯡꯁꯥꯒ ꯁꯥꯕꯗꯨꯗ ꯅꯪꯕꯨ ꯈꯣꯡ ꯆꯠꯂꯤꯗꯣ ꯋꯥꯗ꯭ꯔꯣ
ꯑꯗꯣ ꯑꯌꯨꯛꯅꯦ ꯅ ꯀꯁꯨ ꯋꯥꯗꯤ ꯁꯛꯈꯤꯕꯗꯗꯤ ꯌꯥꯝ ꯅꯨꯡꯉꯥꯏ ꯍꯜꯂꯛꯄꯕꯨꯗꯤ ꯈꯤꯇꯪ ꯁꯥꯏꯑꯦ ꯑꯣ ꯌꯥꯝ ꯤꯟ ꯂꯧ ꯇꯨꯞꯄ ꯈꯣꯠꯄ ꯁꯤꯗ ꯍꯜꯂꯛꯀꯥꯟꯗ ꯆꯥꯛ ꯅꯨꯡ ꯊꯣꯡꯕ ꯅꯨꯡꯁꯥ ꯁꯥꯔꯛꯄꯒꯤ ꯌꯨꯝ ꯑꯗꯨ ꯂꯩꯔꯀꯥꯟꯗꯦꯠꯇ ꯂꯩꯔꯀꯥꯟ ꯑꯗꯨꯅꯕꯨ ꯍꯦꯟꯅ ꯋꯥꯏꯑꯦꯗ
ꯑꯇꯩ ꯃꯇꯝꯗꯤ ꯀꯌꯥ ꯊꯣꯏꯅ ꯋꯥꯗꯦ ꯄꯥꯕꯁꯨ ꯄꯥꯕꯗꯤ ꯄꯥꯏꯕꯨ ꯍꯥꯟꯅ ꯑ ꯊꯥ ꯍꯧꯖꯤꯛ ꯑꯩ ꯊꯥꯒꯤꯔ ꯍꯟꯗꯛꯀꯤꯗꯨꯗꯤ ꯑꯩꯈꯣꯏ ꯐꯣꯝ ꯀꯩꯀꯥ ꯊꯥꯖꯤꯟꯕ ꯅꯪꯍꯧꯗꯦꯕ ꯂꯥꯛꯄ ꯀꯣ ꯀꯩꯅꯣ ꯒ꯭ꯔꯦꯖꯨꯋꯦꯁꯟꯒꯤꯅꯦ ꯑꯌꯥꯝꯕ ꯂꯥꯛꯑꯦꯕ ꯍ ꯀ
ꯊꯥꯖꯤꯜꯂꯣ ꯊꯥꯖꯤꯜꯂꯣ ꯃꯊꯪ ꯅꯨꯄꯤꯒꯤꯗꯤ ꯐ꯭ꯔꯤꯁꯨ ꯑꯣꯏꯕꯅꯤꯅ ꯄꯩꯁꯥ ꯂꯧꯗꯕꯅꯤꯅ
ꯋꯥꯅꯦ ꯌꯦꯡꯍꯧꯒꯦ ꯇꯧꯕꯅꯦꯕ ꯑꯗꯨꯗ ꯀꯩꯅꯣꯒꯨꯝꯕꯁꯦ ꯀꯝꯄꯨꯇꯔ ꯄꯥꯏꯕꯁꯦ ꯍꯩꯇ꯭ꯔꯤꯕꯁꯦ ꯃꯔꯨ ꯑꯣꯏꯅ ꯁꯤꯁꯨ
ꯀꯝꯄꯌꯨꯇꯔꯁꯨ ꯈꯔ ꯇꯝ ꯁꯥꯜꯂꯣ ꯗ ꯀꯝꯄ꯭ꯌꯨꯇꯔ ꯆꯠꯂꯨꯗꯅ
ꯑꯗꯨ ꯇꯧꯁꯤꯔ ꯑꯩꯅ ꯈꯟ ꯀꯩꯅꯣꯗꯣ ꯎꯝ ꯇꯦꯕ꯭ꯂꯦꯠꯀꯨꯝꯕ ꯍꯥꯏꯇꯥꯔꯦꯀꯣ ꯑꯥꯏꯄꯦꯗꯀꯨꯝꯕ ꯑꯃ ꯄꯥꯏꯔꯒ ꯀꯤꯕꯣꯔꯠ ꯇꯧꯔꯒ ꯃꯥꯛꯁ ꯇꯧꯔꯒ ꯄꯥꯏꯕ ꯇꯝꯁꯤꯔꯅ ꯇꯧꯔꯝꯕꯅꯦꯕ ꯑꯗꯨ ꯇꯦꯕ꯭ꯂꯦꯠꯀꯨꯝꯕ ꯂꯩꯅꯕꯗꯣ ꯄꯩꯁꯥ ꯑꯗꯨꯝ ꯂꯩꯔꯛꯇ꯭ꯔꯕ
ꯍꯣꯏ
ꯑꯁ ꯍꯩꯅꯤꯡꯕꯗꯤꯀꯣ ꯍꯩꯅꯤꯡꯕꯖꯥꯠꯅꯤ ꯎꯄꯥꯏ ꯂꯩꯇꯕꯩ ꯇꯧꯕꯅꯤ
ꯑꯉꯥꯡꯈꯩꯗꯤ ꯀꯥꯏ ꯀꯥꯏ ꯆꯠꯈ꯭ꯔꯒꯦ
ꯑꯉꯥꯡ ꯑꯁꯣꯝꯗ ꯂꯩꯍꯧꯋꯦ ꯌꯨꯝ ꯃꯅꯨꯡ
ꯄꯨꯔꯥ ꯍꯥꯏꯒꯠꯇꯅ ꯅꯪ ꯃꯥꯜꯂꯦ ꯑꯗꯨꯃꯥ
ꯎꯝ ꯃꯤꯅ ꯃꯄꯥ ꯃꯥꯜꯂꯦ ꯍꯥꯏꯔ ꯅꯪꯅ ꯑꯃꯨꯛ ꯑꯩ ꯃꯥꯟꯁꯤ
ꯀꯥꯏꯗꯩꯩ ꯗꯤ ꯄꯤꯒꯖꯤ ꯌꯦꯡꯉꯨ ꯃꯃꯤꯠꯀ ꯑꯗꯨꯒ ꯂꯧꯔꯤ ꯂꯧꯔꯤꯒ ꯇꯧꯔꯒ
ꯍꯣꯏ ꯃꯤꯠꯇꯨꯕꯨꯗꯤ ꯑꯩꯅ ꯑꯁ ꯃꯄꯥ ꯂꯧꯗ ꯐꯩꯏꯍꯦ
ꯑꯣ ꯐꯩ ꯐꯩ
ꯍꯥꯏꯗꯤ ꯃꯃꯤꯠꯇꯣ ꯄꯥꯡꯗꯕ ꯃꯥꯟꯕꯅꯤ
ꯃꯥꯂꯦ ꯑꯩꯈꯣꯏꯗꯤ ꯐꯠ ꯌꯦꯡꯕꯗ ꯅꯪꯒꯤ ꯅꯃꯤꯠꯇꯨ ꯂꯥꯎꯔꯒ ꯑꯗꯨ ꯃꯥꯜꯂꯦ ꯑꯉꯥꯡ ꯑꯉꯥꯡ ꯑꯄꯤꯛꯄꯗꯣ ꯑꯗꯨ ꯌꯦ ꯃꯏꯌꯦ ꯑꯗꯨꯗ ꯍꯥꯏꯅꯔꯝꯃꯤꯅꯦ ꯅꯪꯅꯦꯅ ꯑꯩꯗꯤ ꯃꯆꯤꯟꯕꯨꯗꯤ ꯑꯦ ꯃꯥꯗꯣ ꯀꯩꯅꯣ ꯇꯧꯋꯤꯅꯦ ꯑꯩꯈꯣꯏꯅ ꯈꯔ ꯃꯥꯥꯒ ꯈꯔ ꯀꯣꯏꯕꯩꯅ ꯈꯪꯗꯦꯕꯀꯣ ꯋꯥ ꯉꯥꯡꯕꯁꯦ ꯈꯔ ꯃꯥꯁꯦ ꯀꯩ ꯍꯥꯏ ꯇꯔꯦ ꯒꯦꯞ ꯂꯩꯌꯦꯕ
ꯀꯣꯏꯕꯩꯅꯦ
ꯑ ꯑꯗꯨ ꯑꯗꯨꯝ ꯀꯤꯕꯩ ꯀꯤꯕꯩ ꯇꯥꯏꯄ ꯇꯧꯋꯦꯕ ꯑꯩꯈꯣꯏꯁꯦ
ꯃꯤ ꯁꯨꯝ ꯄꯨꯟꯒꯤꯗ꯭ꯔꯃꯤꯅꯅꯦ
ꯎꯝ
ꯀꯩꯅꯣ ꯇꯧꯋꯦ ꯃꯤ ꯑꯅꯧꯕ ꯎ ꯁ꯭ꯨꯜꯁꯦ ꯃꯥ ꯈꯔ ꯀꯤꯌꯦ ꯃꯥꯅ ꯄꯨꯟꯕꯕꯨ ꯑꯩꯈꯣꯏ ꯁ꯭ꯋꯥꯏꯒꯤ ꯃꯤꯁꯦ ꯈ
ꯑꯣ ꯅꯤꯁꯥꯒꯗꯤ ꯑꯗꯨꯝ ꯈꯔ ꯀꯟꯅꯕꯨꯗꯤ ꯑꯥ
ꯥꯕꯨꯗꯤ ꯇꯣꯏꯅ ꯎꯅꯩꯁꯤꯗꯤ ꯄꯩꯈꯥ ꯊꯥꯕꯗꯣ ꯌꯥ ꯃꯈꯩ ꯃꯅꯨꯡꯗ ꯅꯤꯐꯨ ꯃꯥꯄꯟꯒ ꯇꯪꯈꯥꯏ ꯐꯪꯉꯦ
ꯑꯥ
ꯑꯗꯨꯗꯨꯒ ꯀꯦꯒ ꯑꯦꯜꯒꯗꯨꯗ ꯃꯆꯥ ꯄꯤꯛ ꯄꯤꯛꯇꯨ ꯄꯤꯛꯄ ꯏ ꯂꯩꯔꯝꯃꯕ
ꯑ ꯍꯩ ꯍꯩ ꯍꯩꯔꯦꯗ ꯑꯉꯥꯡꯈꯩꯖꯤ ꯍꯥꯏꯗꯤ ꯑꯩꯈꯣꯏ ꯃꯇꯝꯗꯨ ꯑꯣꯏꯔꯗꯤ ꯑꯩꯈꯣꯏꯗꯤ ꯁꯨꯛꯍꯩ ꯍꯩꯔꯔꯣꯏꯗꯕꯅꯦ ꯌꯦꯉꯣ ꯃꯣꯏꯗꯤ ꯌꯥꯝ ꯊꯨꯅ ꯀꯩꯅꯣꯁꯦ ꯇꯧꯕꯩ ꯇꯥꯏꯞ ꯕ꯭ꯔꯦꯟꯁꯦ ꯌꯥꯝ ꯐꯕꯩ ꯇꯥꯏꯄ ꯇꯧꯋꯦꯕ ꯑꯉꯥꯡꯈꯩ
ꯇꯧꯏ ꯇꯧꯏ
ꯍꯩꯇꯕꯅ ꯍꯩꯇꯕꯅ
ꯍꯣꯏ ꯑꯗꯨ ꯐꯔꯦꯁꯦ
ꯑꯣ ꯍꯣ ꯍꯣ ꯍꯣꯏ ꯊꯝꯃꯒꯦ ꯑꯩꯁꯨ ꯊꯕꯛ ꯑꯃ ꯂꯥꯛꯂꯦ ꯁꯣꯝꯗ ꯑꯥ